ꯍꯜꯂꯣ
ꯀꯩꯗꯧꯔꯤꯅꯣ
ꯁꯨꯝ ꯐꯝꯃꯤꯅꯤꯗ
ꯀꯅꯥ ꯀꯅꯥ ꯂꯩꯒꯦ
ꯃꯤ ꯌꯥꯝꯃꯦ ꯆꯥꯛ ꯊꯣꯡꯉꯕꯣ
ꯑꯥ ꯆꯥꯔꯦ
ꯑ ꯀꯩ ꯀꯩ ꯃꯊꯦꯜ ꯆꯥꯔꯒꯦ
ꯑꯜꯂꯨꯒ ꯈꯥꯃꯦꯟꯒ ꯆꯥꯏꯌꯦ ꯅꯣꯏꯗꯤ ꯆꯥꯔꯕꯣ
ꯑꯩ ꯑꯧ ꯑ ꯆꯥꯔꯦ ꯉꯁꯥꯏ ꯆꯥꯔꯦ ꯑꯧ
ꯎꯝ ꯀꯩ ꯃꯊꯦꯜ ꯆꯥꯒꯦ
ꯉꯁꯤ ꯀꯥꯡꯁꯣꯏꯒ ꯏꯔꯣꯟꯕ ꯇꯧꯋꯤ
ꯑꯍꯥꯎꯕ ꯑꯍꯥꯎꯕ ꯃꯊꯦꯜꯅꯤꯅꯦ
ꯑꯧ ꯑꯩꯈꯣꯏꯒꯤꯗꯤ ꯑꯗꯨꯝ ꯍꯥꯎꯋꯦꯗ ꯑꯣ ꯁꯤꯁꯇꯔ ꯆ ꯑꯩꯈꯣꯏꯒꯤꯁꯨ ꯍꯥꯎꯋꯦꯗ
ꯍꯥꯎꯅꯦ ꯎꯝ ꯁꯤꯦ ꯍꯥꯏꯗ
ꯏꯆꯦ ꯑꯩꯈꯣꯏꯒꯤ ꯏꯆꯦ ꯏꯆꯦ ꯍꯥꯏꯔꯒ ꯑꯗꯨꯗꯤ ꯏꯆꯦ ꯑꯩꯈꯣꯏꯒꯤꯗꯤ ꯍꯥꯎꯏꯅꯤ ꯎꯝ ꯁꯤꯁꯇꯔ ꯀꯦꯗꯎꯔꯤꯅꯣ
ꯑꯩ ꯐꯝꯃꯒ ꯂꯩꯌꯦ ꯏꯅꯥꯎꯅꯨꯄꯤꯒ
ꯑ ꯑꯩ ꯐ ꯐꯝꯍꯟꯕꯁꯨ ꯌꯥꯝ ꯐꯠꯇꯕꯅꯤ ꯈꯔ ꯈꯔ ꯂꯦꯞꯄꯨ
ꯅꯨꯡꯗꯥꯡꯗ ꯉꯇꯪꯅꯤꯗ ꯐꯝꯕ
ꯑ
ꯎꯝ ꯅꯨꯡꯊꯤꯗꯗꯤ ꯐꯝꯕ ꯁꯪꯗꯦ
ꯁ ꯆꯦꯆꯦꯁꯦ ꯊꯕꯛ ꯌꯥꯝ ꯀꯟꯕ ꯃꯥꯜꯂꯦꯀꯣ ꯑꯗꯨꯗꯤ
ꯎꯝ ꯆꯦꯁꯦ ꯊꯕꯛ ꯈꯔ ꯀ ꯂꯩ ꯍꯤꯡꯅ
ꯎꯝ ꯀꯩꯗꯕꯅ ꯍꯧꯁꯦ ꯑꯕꯨ ꯀ꯭ꯂꯥꯁ ꯁ꯭ꯀꯨꯜꯒꯨꯝꯕ ꯀꯣꯂꯦꯖꯀꯨꯝꯕ ꯀꯩ ꯀꯩ ꯃꯥ ꯀꯃꯥꯏꯅ ꯇꯧꯔꯤꯒꯦ ꯀꯥꯥꯏꯕꯣꯟ ꯂꯥꯛꯥ
ꯑꯣ ꯂꯣ ꯏ ꯂꯣꯏꯩꯅ
ꯂꯣꯏ ꯇꯧꯔꯦ ꯀꯩ ꯊꯕꯛ ꯇꯧꯔꯤꯒꯦ
ꯎꯝ ꯊꯂ ꯇꯧꯗꯗ
ꯑꯁꯤꯗꯤ ꯊꯕꯛ ꯇꯧꯗꯕ ꯃꯤꯕꯨ ꯃꯤ ꯑꯣꯏꯅ ꯎꯗ꯭ꯔꯕꯅꯦ
ꯅꯪꯗꯤ ꯀꯔꯤ ꯀꯔꯤ ꯍꯣꯠꯅꯔꯦꯅ ꯂꯩꯔꯤ ꯃꯥꯒꯗꯥꯏꯗ ꯇꯩ ꯇꯝꯕꯅꯤ
ꯑꯩꯁꯦ ꯁ꯭ꯀꯨꯜ ꯀꯥꯔꯤ ꯍꯧꯖꯤꯛꯀꯤ ꯑꯣꯏꯅꯗꯤ
ꯑꯥ
ꯅꯁꯀꯣ ꯀꯥ ꯁ꯭ꯀꯨꯜ ꯀꯥꯕ ꯂꯣꯏꯔꯒ ꯑꯣꯐꯤꯁꯥꯔꯒꯨꯝꯕ ꯇꯧꯋꯦ ꯈꯜꯂꯤꯅꯦ
ꯑꯣ ꯑꯣ ꯈꯟꯕꯗꯪ ꯇꯒꯅꯨꯀꯣ ꯄꯥꯡꯊꯣꯛꯅꯕ
ꯁꯤꯁꯇꯔ ꯆꯤꯆꯦ ꯆꯤꯆꯦꯗꯒꯤ ꯒꯥꯏꯗꯂꯥꯏꯟꯁꯨ ꯈꯔ ꯂꯧꯒꯦꯅꯦ
ꯅꯆꯦꯒꯤ ꯒꯥꯏꯗ ꯂꯥꯏꯟ ꯂꯧꯔꯗꯤ ꯃꯤꯅꯥꯒꯤ ꯑꯣꯏꯔꯅꯤ
ꯍꯥꯏꯗꯤ ꯂꯩꯗꯅ ꯇꯨꯋꯦꯜꯐ ꯐ꯭ꯂꯣꯔꯔꯗ ꯀꯔꯤ ꯇꯧꯒꯅꯤ ꯍꯥꯏꯕꯗꯣ ꯑꯐꯕ ꯂꯝꯕꯤꯗꯣ ꯈꯔ ꯈꯔ ꯒꯥꯏꯗꯂꯥꯏꯟ ꯇꯧꯕꯤꯌꯣꯗ
ꯑꯗꯨꯅꯦ ꯀꯟꯅ ꯍꯣꯠꯅꯧ ꯍꯥꯏꯔꯤꯁꯦ
ꯎꯝ ꯀꯟꯅꯗꯤ ꯍꯣꯠꯅꯔꯤꯅꯤ ꯑꯗꯣ ꯀꯣꯛꯇ ꯆꯪꯗꯕꯒꯤ ꯋꯥꯅꯤꯅ
ꯀꯣꯗ ꯆꯥꯡ ꯃ ꯆꯥꯡ ꯄ ꯀꯥꯟꯅ ꯐ ꯅꯅꯤ
ꯑꯗꯨꯠꯇꯁꯤ ꯑꯩꯈꯣꯏꯒꯤ ꯆꯦꯆꯦꯒꯤ ꯆꯦꯆꯦ ꯂꯩꯕ꯭ꯔꯥ ꯅꯠꯇ꯭ꯔꯒ ꯏꯅꯥꯎꯅꯨꯄꯤ ꯏꯅꯥꯎꯅꯨꯄꯥ ꯀꯌꯥ ꯂꯩꯒꯦ
ꯍꯦꯒ ꯃꯟꯗꯤꯅ ꯀꯣ ꯑ ꯁꯤ ꯌꯥꯝꯃꯟꯗꯅ ꯅꯪ ꯈꯥꯡꯒꯅꯤꯅꯦ
ꯑꯁ ꯏꯆꯦ ꯌꯥꯝꯁꯦ ꯌꯥꯝ ꯐꯕꯅꯤꯅꯦ
ꯁꯤꯆꯦ ꯌꯥꯝꯃ ꯂꯩꯅ ꯁꯤ ꯌꯥꯝꯕ ꯏꯨꯡ ꯏꯕꯨꯡꯒꯤ ꯌꯥꯝꯗꯕꯀꯣ ꯑꯩꯁꯦ
ꯎ ꯅꯆꯦ ꯌꯥꯝꯃꯗꯤ ꯅꯪꯗꯤ ꯌꯨꯝꯗ ꯅꯨꯡꯉꯥꯏ ꯐꯝꯃꯒ ꯆꯥ ꯌꯥꯔꯦꯅꯦ
ꯌꯥꯗꯕꯒ ꯏꯟꯅ ꯁꯣꯝꯗꯥ ꯏꯂꯦꯜꯂꯤ
ꯎꯝ ꯎꯝ ꯆꯦꯆꯦ ꯆꯤꯆꯦꯈꯣꯏꯗꯤ ꯀꯔꯤ ꯊꯕꯛ ꯇꯧꯔꯤꯒꯦ ꯆꯦꯆꯦꯒꯤ ꯁꯤꯁꯇꯔ ꯈꯣꯏ
ꯍꯥꯥ
ꯏꯆꯦꯒꯤ ꯁꯤꯁꯇꯔ ꯑꯩꯈꯣꯏ ꯀꯩ ꯀꯔꯤ ꯊꯕꯛ ꯇꯧꯈꯤꯒꯦ
ꯑꯗꯨꯗꯤ ꯁꯤꯒꯦ ꯃꯌꯨꯝ ꯂꯣꯏ ꯄꯥꯟꯈ꯭ꯔꯦꯗ
ꯎꯝ ꯍꯩꯌꯦ ꯃꯨꯝ ꯄꯥꯝꯃꯤꯁꯤ
ꯃꯌꯨꯝ ꯂꯣꯏꯅ ꯄꯥꯟꯈ꯭ꯔꯦ
ꯏꯁꯇꯔ ꯅ ꯑꯩ ꯀꯩꯅꯣꯝ ꯍꯥꯡꯒꯤꯅꯦ
ꯍꯪꯉꯣ ꯍꯪꯉꯣ ꯆꯤꯆꯦꯗ
ꯍ ꯎ ꯃꯅꯤꯄꯨꯔꯗ ꯈ꯭ꯋꯥꯏꯗꯒꯤ ꯑꯐꯕ ꯐꯣꯟꯁꯦ ꯀꯩꯔꯥ ꯂꯦꯇꯦꯁ
ꯂꯦꯇꯦꯇꯦ ꯃꯅꯤꯄꯨꯔꯗꯥ
ꯎꯝ
ꯑꯗꯨ ꯈꯇꯪꯅꯦꯅꯦꯍꯦ ꯆꯤꯆꯦꯅ ꯈꯪꯗ꯭ꯔꯤꯁꯦ
ꯍꯥꯏꯗꯤ ꯃꯤ ꯈꯔꯒꯤꯗꯤ ꯑꯥꯏꯐꯣꯟꯁꯨ ꯍꯥꯏꯑꯌꯦ ꯁꯦꯝꯁꯨꯡꯒꯨꯝꯕꯁꯨ ꯍꯥꯏꯌꯦꯀꯣ
ꯑ ꯑꯥꯏꯐꯣꯟ ꯄꯥꯏꯕ ꯀꯥꯡꯕꯨꯅ ꯑꯥꯏ ꯐꯣꯟ ꯍꯥꯏꯌꯦ ꯑꯩꯗꯤ ꯁꯦꯝꯁꯨꯡ ꯄꯥꯏꯕꯅꯤꯅ ꯁꯦꯝꯁꯨꯡ ꯑꯣꯏꯅ ꯐꯩꯗꯥ
ꯁꯦꯝꯁꯨꯡꯁꯦ ꯃꯤ ꯈꯔꯅꯁꯨ ꯐꯩ ꯍꯥꯏꯀꯣ ꯑꯗꯨ ꯁꯤꯁꯇꯔ ꯆꯦꯆꯦꯗꯒꯤꯁꯨ ꯈꯔ ꯈꯪꯅꯤꯡꯕꯀꯣ ꯑꯩꯁꯨ ꯐꯣꯟ ꯂꯩꯒꯦ ꯇꯧꯕ ꯑꯗꯨꯗ ꯃꯤ ꯈꯔꯅꯗꯤ ꯑꯥꯏꯐꯣꯟ ꯐꯩꯌꯦ
ꯐꯩꯗ ꯀꯝꯄꯅꯤꯁꯦ
ꯎꯝ ꯑꯩꯅꯁꯨ ꯈꯟꯕꯅꯦꯕ ꯁꯦꯝꯁꯨꯝꯗꯤ ꯐꯩ ꯍꯥꯏꯅ ꯑꯣ ꯕꯤꯇꯤ ꯍꯦꯜ ꯒꯨꯝꯕꯁꯨ ꯑ ꯑꯩꯁꯨ ꯈꯟꯕꯅꯤ
ꯅꯪ ꯀꯩꯗꯧꯉꯩ ꯂꯩꯌꯦ ꯍꯥꯏꯕꯅꯣ
ꯍꯥꯥ
ꯂꯩꯒꯦ ꯍꯥꯏꯕ꯭ꯔꯥ ꯍꯥꯏꯕꯅꯤꯗ
ꯑꯧ ꯂꯩꯒꯦ ꯇꯧꯕ ꯑꯗꯣ ꯑꯥꯏꯐꯣꯟ ꯂꯩꯁꯤꯔꯥ ꯅꯠꯇ꯭ꯔꯒ ꯐꯣꯟ ꯑꯇꯣꯞꯄ ꯁꯝꯁꯨꯡ ꯂꯩꯁꯤꯔꯥ ꯈꯪꯗꯦ ꯑꯗꯣ ꯆꯤꯆꯦꯗ ꯍꯪꯕꯩ ꯋꯥꯅꯤꯗ
ꯏꯆꯦꯗꯤ ꯁꯝꯁꯣꯡ ꯂꯩꯔꯣ ꯍꯥꯏꯔꯤꯅꯦ
ꯑꯩꯁꯨ ꯈꯟꯕꯅꯦꯕ ꯁꯦꯝꯁꯨꯡꯁꯦ ꯕꯦꯇ꯭ꯔꯤ ꯍꯦꯜꯒꯨꯝꯕꯗꯤ ꯌꯥꯝ ꯐꯩ ꯕꯀꯣ ꯅꯨꯃꯤꯠ ꯆꯨꯞꯄ ꯌꯦꯡꯉꯁꯨ
ꯀꯦꯃꯦꯔꯥ ꯈꯇꯪꯅꯤꯗ
ꯑꯥꯏꯠꯐꯣꯟꯁꯨ ꯐꯩ ꯁꯛ ꯊꯤꯕ ꯁꯤꯡꯕꯁꯨ ꯐꯖꯍꯜꯂꯦ
ꯑꯁꯦꯡꯕꯗ ꯊꯤꯕꯕꯨ ꯀꯔꯤ ꯀꯥꯟꯅꯕ ꯐꯣꯟꯗ
ꯃꯤ ꯈꯔꯗꯤ ꯑ
ꯐꯣꯟꯗ ꯇꯣꯉꯥꯟ ꯑꯁꯦꯡꯕꯗꯅ ꯇꯣꯉꯥꯟꯕꯗꯨꯕꯨ ꯐꯖꯕ꯭ꯔꯣꯅꯦ
ꯃꯤ ꯈꯔꯗꯤ ꯌꯥꯝ ꯍꯔꯥꯎꯕ ꯖꯥꯠꯅꯤꯗ
ꯑ
ꯎꯝ
ꯀꯩꯗꯧꯉꯩ ꯂꯩꯔꯒꯦ ꯍꯥꯏꯕꯅꯣ ꯅꯪꯕꯣ
ꯀꯨꯏꯈꯤꯅꯤꯗ ꯀ꯭ꯂꯥꯁ ꯇꯨꯋꯦꯜꯐ ꯀꯥꯕ ꯂꯣꯏꯔꯒ ꯇꯧꯒꯅꯤꯗ
ꯑꯗꯨꯗꯤ ꯋꯥꯠꯂꯤꯅꯦ ꯑꯩꯗꯤ ꯍꯟꯗꯛ ꯅꯪꯒꯤ ꯋꯥꯗꯨꯗꯤ ꯍꯟꯇꯪ ꯂꯩꯒꯗꯕ ꯃꯥꯟꯗꯕ
ꯑꯗꯨꯗ ꯍꯧꯖꯤꯛꯅ ꯈꯟꯕꯗꯤ ꯐꯩꯗꯅ
ꯎꯝ ꯍꯥꯟꯅ ꯈꯜꯍꯧꯕꯗꯤ ꯐꯩ
ꯈꯨꯗꯛ ꯈꯨꯗꯛ
ꯈꯨꯗꯛ ꯈꯨꯗꯛꯇ ꯈꯟꯕꯁꯦ ꯁꯣꯏꯒꯟꯕꯅꯦꯕ
ꯑꯥ ꯑꯗꯨꯅꯦ ꯑꯗꯨꯅ ꯑꯩꯅ ꯍꯧꯖꯤꯛꯅ ꯈꯜꯂꯤꯕ
ꯎꯝ ꯅꯪ ꯃꯤ ꯍꯣꯏꯅꯦ
ꯑꯗꯨ ꯈꯛꯇꯪ ꯅꯠꯇꯦꯌꯦ
ꯑꯪ ꯀꯔꯤ ꯀꯔꯤ ꯈꯜꯂꯤꯕ ꯀꯣꯟꯅ
ꯀꯣꯛꯇꯁꯦ ꯌꯥꯝꯗꯤ ꯈꯜꯂꯤꯅ ꯒꯥꯔꯤꯁꯨ ꯂꯩꯒꯦ ꯇꯧꯕ ꯑꯗꯣ ꯇꯨ ꯍ꯭ꯋꯤꯂꯔꯗ ꯀꯔꯤ ꯀꯔꯤ ꯐꯖꯕ꯭ꯔꯥ ꯕꯨꯂꯦꯠ ꯐꯖꯕ꯭ꯔꯥ ꯍꯤꯃꯥꯂꯌꯥꯟ ꯐꯖꯕ꯭ꯔꯥ ꯍꯥ ꯌꯥꯃꯍꯥ ꯐꯖꯕ꯭ꯔꯥ
ꯕꯨꯂꯦꯠꯅ ꯐꯥꯖꯌꯦ ꯑꯩꯒꯤꯗꯤ
ꯅꯪꯒꯤꯗꯤ ꯕꯨꯂꯦꯠꯅ ꯐꯖꯌꯦ
ꯇꯣꯡꯕ ꯐꯪꯗꯕꯩ ꯋꯥꯅꯤꯗ
ꯅꯥꯅꯥꯎ ꯑꯩ ꯂꯩꯥꯔꯤꯁꯤꯗꯤ ꯑꯩ ꯂꯩꯕ ꯀꯥꯟꯗ ꯇꯣꯡꯍꯟꯒꯦ ꯅꯣꯡꯃ
ꯇꯞꯃꯟꯗꯅ ꯅꯥꯆꯦꯁꯦ ꯍꯥꯟꯅ ꯄꯥꯏꯈꯤꯗꯧ ꯃꯥꯜꯂꯦ
ꯅꯣꯡꯃ ꯁꯛ ꯃꯥꯏ ꯈꯪꯅꯁꯦ
ꯎꯝ ꯈꯪꯅꯁꯦ
ꯎꯝ
ꯈꯣꯟꯁꯨ ꯐꯖꯩ ꯁꯛꯁꯨ ꯐꯖꯔꯝꯅꯤ
ꯈꯣꯟꯗ ꯐꯖꯕꯁꯦ ꯁꯛ ꯐꯖꯗꯕꯅꯦ
ꯃꯤ ꯈꯔꯗꯤ ꯃꯈꯣꯟꯁꯨ ꯁꯛꯁꯨ ꯐꯖꯕ ꯌꯥꯎꯕꯅꯦ
ꯆꯤꯆꯦꯗꯤ ꯃꯈꯣꯟꯁꯦ ꯊꯤꯌꯦꯗ ꯁꯛ ꯐꯖꯔꯝꯅꯤ
ꯎ ꯃꯁ
ꯆꯨꯝꯂꯝꯗꯧ ꯃꯥꯜꯂꯦ ꯑꯩ ꯍꯥꯏꯁꯦ
ꯄꯛꯅꯣꯛ ꯅꯣꯛꯄ ꯌꯥꯗꯦ
ꯎꯝ ꯁꯤꯁꯇꯔ ꯈꯣꯏꯒꯤ ꯃꯣꯝꯗꯤ ꯀꯔꯤ ꯊꯕꯛ ꯇꯧꯔꯤꯒꯦ
ꯑꯩꯈꯣꯏ ꯑꯩꯈꯣꯏ ꯃꯃꯥꯔꯣ
ꯑꯥꯎ
ꯃꯥꯅꯦ ꯂꯧꯃꯤꯅꯤꯗ
ꯂꯧꯥꯎ ꯃꯤꯁꯨ ꯐꯥꯏ ꯂꯥꯎ ꯨꯗꯗꯤ ꯀꯃꯥꯏꯅ ꯆꯥꯒꯅꯤ ꯅꯠꯇ꯭ꯔꯥ
ꯂꯧꯃꯤꯅ ꯐꯔꯦꯅꯦ ꯍꯛꯆꯥꯡꯁꯨ ꯐꯔꯦ
ꯎꯝ
ꯎꯝ
ꯂꯧ ꯁꯨꯗꯗꯤ ꯆꯥꯛꯁꯨ ꯆꯥꯕ ꯐꯪꯉꯔꯣꯏ ꯑꯗꯨꯒꯤ ꯂꯧꯁꯨ ꯁꯨꯒꯗꯕꯅꯤ
ꯏꯕꯨꯡꯉꯣꯒꯤ ꯃꯃ ꯀꯔꯤ ꯊꯕꯛ ꯇꯧꯒꯦ
ꯑꯩꯈꯣꯏ ꯃꯃꯥꯁꯦ ꯌꯨꯝꯗ ꯑꯗꯨꯝ ꯂꯩꯗ ꯊꯕꯛ ꯇꯧꯗꯦ
ꯎꯝ ꯉ ꯀꯩꯅꯂꯣꯍꯦ
ꯊꯍꯟꯗꯩꯅꯦ
ꯎꯝ
ꯑꯩꯈꯣꯏꯁꯨ ꯂꯧ ꯃꯆꯥ ꯑꯃ ꯁꯔꯤ ꯑꯩꯈꯣꯏ ꯃꯃꯥꯈꯣꯏꯁꯨ ꯀꯣ
ꯑ ꯎ ꯎꯝ ꯂꯧ ꯆꯠꯞꯄ꯭ꯔꯣ ꯅꯣꯏ ꯅꯪꯗꯤ
ꯑꯧ ꯆꯠꯂꯦ ꯂꯣꯏꯔꯦ ꯑꯩꯈꯣꯏꯗꯤ
ꯎꯝ ꯑꯩꯗꯤ ꯅꯪ ꯂꯧ ꯆꯠꯇꯕ꯭ꯔꯥꯅ ꯈꯟꯕ ꯍꯩꯔꯝꯗ ꯍꯩꯔꯝꯗꯧꯕ ꯃꯥꯟꯗꯕ
ꯆꯤꯆꯦ ꯑꯩꯈꯣꯏ ꯏꯃꯨꯡꯗꯁꯦ ꯑꯩꯅꯤꯅꯦ ꯈ꯭ꯋꯥꯏꯗꯒꯤ ꯂꯧ ꯁꯨꯕ ꯍꯩꯔꯤꯁꯦ
ꯑ ꯑꯗꯨ ꯑꯣꯏꯔꯗꯤ ꯐꯩꯌꯦ ꯗꯤ ꯇꯜꯂꯒ ꯌꯨꯝꯗ ꯑꯗꯨꯝ ꯇꯨꯝꯃ ꯂꯩꯔꯕ꯭ꯔꯥꯅ ꯈꯟꯕ
ꯅꯠꯇꯦ ꯅꯠꯇꯦ ꯆꯦꯆꯦ ꯈꯜꯂꯤꯗꯣ ꯂꯥꯜꯂꯦ ꯑꯩ ꯊꯕꯛ ꯁꯨꯔꯗꯤꯀꯣ
ꯑꯥ
ꯑꯩ ꯏꯁꯆꯥ ꯏꯁꯥꯗ ꯀꯩꯅꯣꯝ ꯐꯥꯎꯋꯦꯕ ꯑꯗ ꯂꯩꯕ ꯅꯨꯡꯉꯥꯏꯇꯦꯕ ꯑꯗꯨꯒꯤ ꯊꯕꯛ ꯁꯨꯅꯅꯤ ꯗꯤ ꯑꯁ ꯏꯆꯥꯁꯦ ꯀꯩꯅꯣꯝ ꯇꯧꯋꯤ ꯑꯗꯨꯒꯤ ꯊꯕꯛ ꯉꯥꯛꯇ ꯁꯨꯔꯤꯅꯦ ꯑꯩꯗꯤ
ꯁꯤꯒꯤ ꯒꯁꯦ ꯋꯥꯈꯜ ꯂꯣꯏ ꯃꯅꯥ ꯂꯩꯔꯝꯅꯦ ꯏꯕꯨꯡꯉꯣꯁꯦ
ꯑ ꯆꯤꯆꯦꯁꯨ ꯈꯪꯒꯅꯤꯅ ꯅꯣꯡꯃ ꯀꯣ ꯑꯩ ꯎꯕ ꯀꯥꯟꯗ ꯑꯩꯈꯣꯏ ꯏꯃꯨꯡꯗ ꯂꯥꯛꯄ ꯀꯥꯟꯗ ꯈꯪꯒꯅꯤ ꯆꯤꯁꯦꯁꯨ
ꯀꯣꯏꯔꯛꯄ ꯇꯥꯔꯦ ꯅꯪ ꯉꯥꯡꯉꯤ ꯁꯤꯒ ꯇꯧꯊꯣꯔꯛꯏꯁꯤꯒ ꯆꯥꯅꯔꯤꯕ꯭ꯔꯥ ꯆꯥꯅꯗ꯭ꯔꯤꯕ꯭ꯔꯥ ꯗꯣ
ꯑꯁ ꯌꯥꯝ ꯑꯁ ꯏꯆꯦ ꯈꯜꯂꯤꯁꯦ ꯑꯁ ꯑꯩꯕꯨꯁꯦ ꯌꯥꯝ ꯇꯟꯕꯒꯤ ꯃꯑꯣꯡꯗ ꯈꯜꯂꯦꯗ
ꯈꯟꯕꯅ ꯑꯃ ꯑꯣꯏꯔꯛꯄꯅ ꯑꯃ ꯍꯥꯏꯔꯤꯗꯨꯗꯤ
ꯑꯗꯨ ꯑꯗꯨ
ꯅꯣꯡꯃ ꯂꯣꯟꯅ ꯀꯣꯏꯔꯛꯄ ꯇꯥꯔꯦ
ꯀꯣꯏꯔꯛꯑꯣ ꯀꯣꯏꯔꯛꯑꯣ ꯆꯤꯆꯦ ꯉꯁꯥꯏ ꯍꯥꯏꯅꯣ ꯀꯩ ꯍꯥꯏꯅꯣ ꯆꯤꯆꯦ ꯀꯩ ꯍꯤꯖꯥꯡ ꯀꯩ ꯍꯤꯖꯥꯡ ꯆꯥꯏ ꯍꯥꯏꯅꯣ
ꯑꯂꯨꯒ ꯈꯃꯦꯟ ꯆꯥꯏ ꯍꯥꯏꯕꯅꯤ
ꯑꯣ ꯍꯣ ꯀꯅꯥꯅ ꯊꯣꯡꯉꯤꯅꯣ
ꯑꯩ ꯏꯅꯥꯎꯅꯨꯄꯤꯅ ꯊꯣꯡ ꯂꯩꯔꯝꯃꯦ
ꯅꯥꯅꯥꯎ ꯅꯨꯄꯥꯅ ꯊꯣꯡꯕ ꯁꯤꯗꯤ ꯑꯦ ꯍꯥꯎꯔꯝꯗꯣ ꯃꯥꯜꯂꯦꯍꯦ
ꯄꯥ ꯑꯃ ꯂꯩꯌꯦ
ꯑꯥ
ꯑꯗꯨ ꯅꯪ ꯂꯧꯔꯒ
ꯌꯥꯔꯦꯗ ꯑꯩꯈꯣꯏ ꯑꯗꯨꯒꯨꯝꯕ ꯋꯥꯈꯜ ꯆꯪꯗꯗ ꯍꯧꯖꯤꯛ ꯐꯥꯎꯗꯤ
ꯑ ꯅꯪ ꯋꯥꯈꯜ ꯌꯦꯡꯊꯣꯛꯄꯅꯤꯗ ꯅꯆꯦꯅ
ꯍꯧꯖꯤꯛꯁꯦ ꯂꯥꯏꯔꯤꯛꯀꯤ ꯂꯥꯏꯔꯤꯛ ꯂꯥꯏꯔꯤꯛꯇ ꯃꯥꯏ ꯑꯣꯟꯁꯤꯟꯒꯦ ꯍꯧꯖꯤꯛ ꯀ ꯑꯣꯏꯅꯦꯗꯤꯀꯣ
ꯑꯥ ꯑꯗꯨꯅꯤ